ꯆꯠꯂꯤꯅꯦ
ꯌꯥꯕ꯭ꯔꯣ ꯑꯩꯗꯤ ꯌꯨꯝ ꯀꯨꯝꯅꯤꯡꯉꯥꯏ ꯍꯥꯏꯥꯟꯅ ꯅꯪꯒꯤꯗꯣ ꯈꯔ ꯌꯥꯔꯣꯏꯒꯔ ꯗꯥꯎꯠ ꯂꯩꯕꯒ ꯒꯥꯔꯤ ꯊꯧꯔꯨꯔꯒ ꯆꯠꯂ ꯂꯩꯕ ꯀꯅ
ꯑꯣ ꯌꯥꯏꯗ ꯌꯥꯝ ꯇꯥꯗꯦ ꯅꯨꯈꯣꯟ ꯑꯦ ꯕꯦꯛꯒ꯭ꯔꯥꯎꯟ ꯅꯣꯏꯁ ꯌꯥꯝ ꯇꯥꯗꯦꯕ
ꯌꯥꯅꯦ ꯑꯗꯨꯗꯤ ꯀꯥꯗꯦꯅꯦ
ꯀꯗꯥꯏ ꯌꯎꯕ
ꯑꯩ ꯍꯧꯖꯤꯛ ꯄꯗꯪꯔꯤꯗ
ꯅꯪ ꯆꯥꯛ ꯆꯥꯔꯛ ꯆꯥꯔꯥ ꯋꯥꯟꯂꯕꯣ
ꯋꯥꯟꯗ꯭ꯔꯤꯌꯦ ꯅꯪ ꯑꯉꯥꯡꯅ ꯂꯧꯕ ꯂꯥꯛꯑꯣ ꯑꯩ ꯋꯥꯅꯤꯉꯥꯏ
ꯇꯞꯅ ꯇꯞꯅ ꯊꯧꯔꯒ ꯀꯨꯝꯃꯛꯀꯦ ꯋꯥꯟꯕ ꯍꯦꯛ ꯂꯣꯏꯔꯒ ꯆꯞ ꯆꯥꯔꯅꯤꯅ ꯑꯣ
ꯀꯩꯕ
ꯇꯞꯅ ꯇꯞꯅ ꯊꯧꯔꯒ ꯀꯨꯝꯃꯛꯀꯦ ꯅꯪ ꯆꯔꯥ ꯍꯦꯛ ꯋꯥꯡꯕ ꯂꯣꯏꯔꯒ ꯍꯦꯛ ꯀꯨꯝꯃꯛꯅꯤꯉꯥꯏ
ꯎꯝ ꯑꯩꯁꯨ ꯃꯦꯒꯤꯗꯣ ꯃꯔꯨ ꯑꯃꯃꯝꯒ
ꯅꯪꯅ ꯅꯪꯅ ꯍꯥꯏꯒꯗꯕꯁꯨ ꯑꯩ ꯈꯪꯉꯦ ꯅꯪꯅ ꯃꯔꯨ ꯑꯃꯃꯝ ꯆꯥꯒꯦꯔꯥ ꯑꯣꯔ ꯅꯠꯇ꯭ꯔꯒ ꯑꯩ ꯍꯦꯛ ꯌꯧꯔꯛꯑꯒ ꯆꯥꯒꯦꯔꯥ ꯍꯥꯏꯕꯗꯣ ꯑꯗꯨꯁꯨ ꯑꯩꯅ ꯉꯥꯡꯅꯕ ꯁꯦꯝ ꯁꯥꯔ ꯂꯩꯑꯦ ꯑꯗꯨꯗꯣ ꯅꯪ ꯂꯣꯏꯗ꯭ꯔꯤꯐꯥꯎ ꯑꯣ ꯅꯠꯇ꯭ꯔꯒ ꯊꯦꯡꯃꯟꯈ꯭ꯔꯦ ꯍꯥꯏꯔꯤ ꯍ ꯑꯩ ꯑꯗꯨ ꯂꯣꯏꯗ꯭ꯐ ꯇꯞꯅ ꯇꯞꯅ ꯑꯗꯨꯝ ꯊꯧꯅꯦ ꯏꯟꯕ꯭ꯔꯥ ꯀꯔꯤ ꯇꯧꯕ꯭ꯔꯥ
ꯅꯪ ꯀꯩꯅꯣ ꯀꯣꯏꯊꯣꯛꯛꯑꯣ ꯍꯥꯏꯔꯨꯕꯨꯗꯤ ꯌꯥꯝ ꯇꯟꯕ꯭ꯔꯣ ꯑꯩꯈꯣꯏ ꯌꯨꯝꯗ
ꯅꯪ ꯅꯨꯄꯥꯗꯣ ꯇꯜꯂꯦꯅꯦ
ꯇꯃ
ꯅꯪ ꯅꯨꯄꯥꯗꯣ ꯅꯣꯡꯊꯤ ꯅꯣꯡꯃꯕꯗ ꯌꯥꯝ ꯐꯤꯡꯉꯦꯅꯦ ꯇꯜꯂꯦꯅꯦ
ꯏꯁ ꯅꯪ ꯃꯥꯟꯕꯣ
ꯑꯩꯈꯣꯏꯗꯤ ꯑꯗꯨꯨꯝꯕ ꯇꯧꯔꯛꯄ ꯃꯤ ꯃꯥꯟꯕ꯭ꯔꯣ
ꯎꯝ
ꯑꯩꯒꯤ ꯕꯦꯛꯒ꯭ꯔꯥꯎꯟꯒꯤ ꯃꯈꯣꯡꯣꯟ ꯀꯟꯅ ꯇꯥꯗ꯭ꯔꯣ ꯁꯦꯡꯕ
ꯇꯥꯗꯦ ꯅꯨꯡꯁꯤꯠꯇ ꯆꯠꯂꯗꯤ ꯑꯗꯨꯃꯥꯏꯅ ꯇꯧꯕꯅꯦ
ꯑꯗꯨꯕꯨꯗꯤ ꯑꯩꯅ ꯍꯩꯔꯒ ꯄꯥꯕꯤꯅꯦꯗ ꯑꯩꯁꯨ ꯅꯣꯏꯅ ꯁꯛ ꯌꯦꯡꯒꯦ ꯇꯧꯕꯅꯦꯗ
ꯑꯗꯨꯏꯅꯦ ꯑꯩꯅ ꯒꯥꯔꯤ ꯃꯈꯣꯟꯜ ꯇꯥꯗꯣꯏꯗꯦ ꯍꯦꯛ ꯍꯦꯛ ꯍꯥꯏꯔꯦꯗ
ꯒꯥꯔꯤ ꯃꯆꯥꯥꯗꯅꯦ ꯑꯩ ꯀꯨꯝꯃꯛ ꯏꯁꯦ ꯏꯕꯦꯝꯃ
ꯑꯗꯨꯅꯦ ꯑꯩꯅ ꯍꯥꯏꯕꯗꯤ
ꯅꯪꯅ ꯍꯥꯏꯅꯤꯡꯕ ꯂꯩꯒ꯭ꯔꯦ
ꯅꯍꯪꯒꯤ ꯃꯔꯛꯇꯒꯨꯝꯕ ꯑꯗꯨꯝ ꯐꯣꯟ ꯇꯧꯔꯒ ꯅꯪ ꯀꯗꯥꯥꯏ ꯆꯠꯂꯤ ꯅꯪꯒ ꯑꯩ ꯊꯧꯗꯔꯛꯑꯦ ꯍꯥꯏꯕ ꯀꯥꯟꯗ ꯑꯁ ꯃꯔꯤ ꯃꯈꯣꯟ ꯇꯥꯗꯦꯒ ꯍꯥꯏꯕꯗꯣ ꯑꯗꯨꯅꯦ ꯍꯥꯏꯕ ꯈꯪꯉꯕ
ꯎꯝ
ꯑꯩꯅ ꯍꯧꯖꯤꯛꯁꯦ ꯏꯆꯦ ꯑꯃꯅ ꯑꯗꯨꯃꯥꯏ ꯍꯥꯏꯔꯛꯄ ꯀꯥꯟꯗ ꯑꯩ ꯌꯥꯝ ꯅꯣꯛꯅꯤꯡꯕꯁꯤꯀꯣ ꯑꯩꯁꯨ ꯀꯔꯤ ꯈꯨꯝꯗꯣꯏꯅꯣ ꯆꯨꯝꯕ꯭ꯔꯥ ꯂꯥꯟꯕ꯭ꯔꯥ ꯑꯩꯁꯨ ꯒ꯭ꯌꯥꯟ ꯇꯥꯗ꯭ꯔꯦ ꯕꯕꯥ ꯇꯥꯗ꯭ꯔꯦ ꯌꯥꯁ ꯑ ꯌꯥꯦ
ꯅꯆꯥꯥ ꯈꯈꯣꯏ ꯂꯣꯏ ꯍꯧꯒꯠꯂꯕ ꯇꯨꯝꯕ
ꯎꯝ ꯍꯧꯖꯤꯛꯅ
ꯑꯣꯪ ꯇꯥꯕ꯭ꯔꯣ
ꯇꯌꯦꯟ
ꯍꯣꯔꯦꯟ ꯅꯨꯃꯤꯗꯥꯡꯅꯤ ꯀꯔꯤ ꯍꯟꯖꯥꯡ ꯆꯥꯅꯤ
ꯏꯕꯥ ꯍꯕꯥ
ꯀꯩꯅꯣ ꯅꯦꯠꯋꯥꯛꯁꯦ ꯅꯨꯡꯉꯥꯏꯇ꯭ꯔꯛꯇꯦꯅꯦ ꯇ꯭ꯔꯦꯛꯀꯤꯡ ꯆꯠꯂꯦꯅꯦ
ꯀꯔꯤ ꯇꯧꯋꯦ ꯍꯥꯏꯕ
ꯐꯣꯔꯦ ꯅꯨꯃꯤꯗꯥꯡꯗꯤ ꯀꯔꯤ ꯅꯨꯡꯗꯥꯡ ꯆꯥꯒꯦ
ꯈꯪꯪꯗꯦꯗ ꯅꯪ ꯂꯥꯛꯄ ꯀꯥꯟꯗ ꯑꯗꯨꯝ ꯈꯟꯂꯁꯤ
ꯍꯥꯥ
ꯅꯪ ꯂꯥꯛꯄ ꯀꯥꯟꯗ ꯑꯣꯏꯅ ꯈꯪꯉꯅꯤ ꯍꯥꯏꯕ
ꯅꯪ ꯑꯉꯥꯡꯗꯣ ꯀ꯭ꯂꯥꯁ ꯀꯌꯥ ꯁꯨꯔꯦꯕ ꯀꯥꯕꯗꯣ ꯑꯩ ꯀꯥꯎꯈ꯭ꯔꯦꯅꯦ ꯑꯃꯨꯛꯀ
ꯃꯥꯁꯀꯤꯌꯥ ꯇꯨ
ꯑꯣ ꯐꯥꯏꯔꯦ ꯐꯥꯏꯔꯦ
ꯎ
ꯑꯗꯨꯗꯤ ꯑꯩ ꯅꯨꯄꯤ ꯊꯤꯕ ꯃꯇꯝꯗꯗꯤ ꯅꯪꯒꯤ ꯑꯉꯥꯡꯈꯣꯏꯗꯗꯤ ꯄꯥꯈꯪꯗ ꯐꯥꯔꯅꯤꯅꯀꯣ
ꯑꯗꯨ ꯇꯥꯅꯤꯡꯗꯦ ꯇꯥꯅꯤꯡꯗꯦ ꯍꯥꯏꯕ ꯅꯪꯁꯦ
ꯁꯦꯡꯕ ꯍꯥꯏꯔꯒ ꯌꯥ ꯁꯤꯗ ꯃꯦꯁꯤ ꯅꯝꯕꯔ ꯇꯦꯟꯗꯣ ꯑꯥꯔꯖꯦꯟꯇꯤꯅꯥꯗ ꯁꯤꯗ ꯇꯤꯕꯥꯗ ꯃꯧ ꯑꯃ ꯄꯨꯔꯒ ꯂꯩꯅꯦ
ꯎꯝ
ꯉ ꯀꯥꯕꯒꯤ ꯃꯉꯛ ꯍꯥꯏꯒꯠꯂꯒ ꯆꯠꯂ ꯂꯩꯌꯦꯦ ꯑꯁ
ꯏꯌꯥꯝꯕꯅꯦ ꯑꯗꯣ
ꯇꯟꯕꯅ ꯍꯥꯏꯗꯤꯀꯣ
ꯀꯔꯤ ꯇꯧꯕ
ꯍꯣꯏ ꯃꯤꯦꯁꯤ ꯍꯈꯣꯏ ꯁꯅꯥꯎꯝꯗꯣ ꯌꯥꯝ ꯇꯜꯂꯤꯅꯦ ꯂꯗꯨꯒꯅ ꯇꯂ ꯍꯥꯏꯔꯁ ꯑꯣ ꯀꯩꯅꯣꯕ ꯑꯩ ꯅꯪꯉꯣꯟꯗ ꯍꯪꯒꯦ ꯍꯥꯏꯕꯗꯣ ꯑꯣ ꯐꯔꯦ ꯍꯥꯏꯕ꯭ꯔꯣ ꯐꯔꯦ ꯍꯥꯏꯕ꯭ꯔ ꯅꯣꯏꯒꯤ ꯅꯣꯏꯒꯤ ꯀ ꯆꯦꯡ ꯃꯆꯥ ꯃꯁꯆꯥ ꯇꯧꯔꯒ
ꯎꯝ
ꯑꯣꯗꯣ ꯑꯩ ꯆꯥꯠꯅꯤꯡꯉꯦꯅꯦ ꯉꯥꯅꯨꯗꯣ ꯉꯥꯅꯨ ꯆꯒꯦꯝ ꯇꯧꯕꯗꯣ ꯅꯨꯡ ꯑꯗꯨ ꯃꯥꯏꯁꯅ ꯀꯣ ꯅꯣꯏ ꯗ꯭ꯔꯥꯏꯞꯁꯤꯡꯗꯤ ꯀꯣ ꯍꯥꯎꯕ꯭ꯔꯅꯦ ꯑꯗꯨꯒꯨꯝꯕꯗꯣ
ꯂꯩꯇꯕ ꯏ ꯋꯥꯅꯤ
ꯑꯩꯗꯤ ꯉꯍꯩꯒꯤ ꯃꯀꯣꯛꯇ ꯌꯥꯝ ꯆꯥꯅꯤꯡꯉꯤꯅꯦ
ꯎ ꯍꯅ ꯁꯪ ꯀ ꯃꯤꯃꯤ ꯈꯥꯟꯅ
ꯑꯅꯦꯀꯣ
ꯎꯝ
ꯑ ꯑꯩꯒꯤ ꯏꯃꯥꯟꯅꯕꯒꯤ ꯅꯨꯄꯤꯗꯣ ꯃꯥꯥꯏꯅꯨ ꯃꯥꯏ ꯅꯨꯄꯤꯗꯣ ꯃꯥ ꯄ꯭ꯔꯦꯒꯅꯦꯟ ꯇꯧꯔꯤꯉꯩ ꯃꯇꯝꯗ ꯍꯣꯁꯄꯤꯇꯥꯜ ꯑꯃꯗꯤꯗꯒꯤ ꯑꯗꯨꯝ ꯄꯨꯔꯛꯑꯦꯕ ꯈꯪꯕ꯭ꯔꯥ ꯑꯁ ꯃꯥꯆꯥꯥ ꯑꯗꯨꯗꯤ ꯕꯣꯔꯥ ꯑꯃꯃꯝꯅ ꯆꯥꯔꯤꯕꯗꯣ ꯑ ꯍꯧꯖꯤꯛꯇꯤ ꯆꯥꯕ ꯈꯪꯗ꯭ꯔꯦ
ꯌꯥꯝ ꯂꯥꯎꯏꯅ ꯑꯗꯨꯗꯤ ꯕꯣꯔꯥ ꯃꯆꯥꯔꯗꯤ ꯍꯦꯟꯃꯟꯗ꯭ꯔꯣ
ꯃꯥꯒꯤ ꯐꯤꯒꯔꯗꯨꯗꯤ ꯁꯧꯒ꯭ꯔꯤ ꯄꯥꯝꯕꯤꯒꯨꯝꯕꯅꯦ ꯆꯥꯕꯗꯤ ꯑꯁ ꯅ ꯃꯗ ꯃꯥꯅꯁ ꯆꯥꯛꯆꯥꯗꯤ ꯄꯤꯛ ꯄꯤꯛ ꯄꯤꯛ ꯆꯥ ꯇꯣ ꯃꯅꯦ ꯆꯕ ꯒꯦ ꯀꯩꯅꯣ ꯑꯩ ꯒꯥꯔꯤ ꯊꯧꯔꯤꯕꯒꯤ ꯦꯛꯒ꯭ꯔꯥꯎꯟ ꯃꯈꯀꯣꯟꯗꯨꯗꯒꯤꯗꯤ ꯅꯪꯅ ꯑꯗꯨꯗ ꯊꯕꯛ ꯁꯨꯕꯒꯤ ꯕꯦꯛꯒ꯭ꯔꯥꯎꯟ ꯃꯈꯀꯣꯟꯅ ꯍꯦꯟꯅ ꯀꯜꯂꯤꯅꯦ
ꯑꯣ ꯑꯩꯈꯣꯏꯅ ꯇꯧꯗ ꯌꯥꯗꯕ ꯑꯉꯥꯡꯁꯤꯡꯒꯤ ꯇꯧꯔꯤꯕꯀꯣ ꯊꯣꯡꯕ ꯊꯥꯛꯄꯁꯦ ꯎꯝ ꯇꯥꯃꯣ ꯅꯪ ꯂꯥꯛꯀꯗ꯭ꯔꯣ
ꯅꯪ ꯅꯨꯄꯥꯗꯣ ꯇꯜꯂꯦ ꯍꯥꯏꯕ
ꯑꯇꯩ ꯑꯩꯅ ꯍꯥꯏꯕꯗꯤ ꯅꯪꯕꯨ ꯅꯪ ꯂꯥꯛꯑꯗꯤ ꯑꯩ ꯒꯦꯠꯇꯣ ꯍꯥꯡꯉꯝꯒꯦ ꯍꯥꯏꯕꯅꯤꯗ
ꯑꯩ ꯋꯥꯠꯂꯤ
ꯀꯥꯏ ꯌꯧꯔꯨꯒꯦꯅ ꯕ꯭ꯂꯤ ꯍꯥꯏꯕꯗꯨꯣ ꯌꯧꯔꯕꯣ ꯕ꯭ꯂꯤ
ꯌꯎꯗꯔꯤꯗ ꯌꯎꯗ꯭ꯔꯤ ꯌꯎꯗ꯭ꯔꯤꯌꯦ ꯌꯎꯗ꯭ꯔꯤꯌꯦ ꯎꯝ ꯎꯝ
ꯆꯥ ꯑꯩ ꯏꯆꯥ ꯅꯨꯄꯥ ꯄꯤꯖꯗ꯭ꯔꯤꯕꯅꯤ ꯑꯩꯁꯦ
ꯀꯥꯡ
ꯃꯆꯥꯗꯣ ꯍꯧꯖꯤꯛꯛꯇꯅꯤ ꯍꯧꯒꯠꯄ ꯃꯥꯁꯨ
ꯑꯣ ꯁ ꯅꯪꯗꯤ ꯑꯉꯥꯡꯁꯦ ꯀꯅ ꯄꯣꯛꯏꯅꯦ
ꯑꯣꯛꯄꯅꯤ
ꯌꯥꯏ ꯌꯥꯏ
ꯑꯗꯨꯏꯅꯦ ꯑꯩꯅ ꯀꯪꯉꯁꯦ
ꯑꯐꯒꯥꯅꯤꯁꯇꯥꯟꯗꯒꯨꯝꯕ ꯂꯩꯔꯗꯤ ꯇꯔꯥꯒꯨꯝꯕꯁꯨ ꯁꯨꯔꯝꯕ ꯌꯥꯏ
ꯍꯣꯏ ꯌꯥꯕꯖꯥꯠꯅꯤ
ꯅꯣꯏꯒꯨꯝꯕ ꯃꯤ ꯅꯣꯏꯒꯨꯝꯕ ꯅꯨꯄꯤꯁꯦ ꯑꯁꯦꯡꯕꯀꯣ ꯃꯅꯤꯄꯨꯔꯗ ꯂꯩꯕꯁꯦ ꯃꯅꯤꯄꯨꯔꯗ ꯐꯪꯕꯁꯦ ꯌꯥꯝ ꯇꯥꯡꯕꯅꯤꯅꯦ
ꯃꯣꯏꯅ ꯇꯥꯡꯉꯤꯕ
ꯍꯥꯏꯕꯗꯤ ꯑꯉꯥꯡꯗ ꯑꯗꯨꯃꯥꯏꯅ ꯌꯥꯝ ꯊꯨꯅ ꯄꯣꯛꯄꯤꯌꯀꯣ ꯃꯅꯤꯄꯨꯔꯗꯕꯨ ꯍꯥꯏꯗꯤ ꯖꯤꯅꯦꯁꯣꯔꯔꯤꯀꯣꯁꯨ ꯍꯥꯞꯄ ꯌꯥꯦ
ꯏꯁꯐ
ꯖꯤꯅꯤꯌꯁ ꯃꯅꯤꯄꯨꯔ ꯔꯦꯀꯣꯔꯠ ꯍꯥꯏꯕ ꯋꯥꯔꯜ ꯅꯠꯇꯕ ꯎꯝ ꯍꯧꯖꯤꯛꯁꯦ ꯒꯥꯔꯤꯒꯤ ꯃꯈꯣꯟꯜ ꯈꯔ ꯇꯥꯕ ꯌꯥꯏꯀꯣ ꯑꯩꯁꯦ ꯑꯃꯨꯛ ꯒꯥꯔꯤ ꯌꯥꯝꯕ ꯖꯒꯥꯗ ꯂꯩꯕꯤꯌꯦ ꯇꯥꯕ꯭ꯔꯒꯔꯤ ꯃꯈꯀꯔ
ꯈꯤꯇꯪ ꯈꯤꯇꯪ ꯇꯥꯏꯕ ꯌꯥꯝ ꯇꯥꯕꯗꯤ ꯅꯠꯇꯦ ꯅꯪꯗꯤ ꯌꯥꯝ ꯍꯩꯅꯕꯨ ꯊꯧꯋꯤꯔ ꯄꯥꯏꯔꯤꯔꯣ
ꯍꯣꯏ ꯔꯤ ꯄꯥꯏ ꯍꯥꯏꯕ ꯅꯠꯇꯦꯗ ꯑꯗꯨꯝ ꯀꯣꯡꯅ ꯂꯥꯛꯄ ꯅꯪꯒꯟꯗ ꯊꯝꯕ ꯒꯥꯔꯤꯗꯣ
ꯎꯝ
ꯍꯀꯦ ꯅꯪꯉꯅ ꯑꯩ ꯒꯥꯔꯤꯗꯤ ꯑꯗꯨꯝ ꯊꯨꯇꯣꯛ ꯊꯆꯤꯟ ꯇꯧꯕ ꯍꯥꯏꯏꯕꯀꯣ ꯗꯒꯦ ꯇ ꯀꯅꯦꯗ
ꯑꯝꯐꯕ ꯋꯥꯔꯤꯅꯤꯗ
ꯍꯣꯏ ꯅꯍꯥꯟ ꯑꯩꯒ ꯈꯪꯅꯕ ꯈꯪꯅꯕꯤ ꯅꯨꯄꯤ ꯑꯃ ꯊꯧꯍꯜꯂꯦꯕ ꯈꯪꯕ꯭ꯔꯥ ꯃꯥꯁꯨ ꯀꯪꯉꯦꯕꯀꯣ
ꯎꯝ
ꯑꯁ ꯂꯣꯏꯔꯦ ꯃꯥꯅꯦ ꯍꯦꯛꯇ ꯑꯃꯨꯛ ꯈꯥꯏꯕꯁꯤꯗꯤꯕ ꯑꯁ ꯃꯁꯥꯅ ꯃꯁꯥ ꯄꯥꯔꯤꯕꯒꯀꯣ ꯍꯦꯛꯇ ꯃꯥꯗꯤ ꯃꯥꯒꯤ ꯄꯥꯡꯒꯜ ꯂꯩꯕ ꯃꯈꯩꯗꯣ
ꯎꯝ
ꯃꯈꯨꯠ ꯃꯈꯨꯠꯇ ꯈꯛꯇꯪ ꯃꯨꯛꯇꯕꯤꯗ ꯃꯈꯣꯡꯁꯨ ꯌꯥꯎꯔꯦ ꯂꯣꯏ ꯁꯨꯔꯦꯗ ꯃꯥꯅ ꯃꯨꯛꯄꯁꯤꯗꯤ
ꯑꯩꯁꯨ ꯆꯥ ꯑꯣꯏꯅ ꯊꯛꯈ꯭ꯔꯒꯦꯗ ꯆꯥꯉꯥꯡ ꯐꯨꯠꯁꯤꯔꯣꯑꯣ
ꯍꯣꯏ ꯆꯉꯥꯡꯒꯨꯝꯕꯗꯤ ꯊꯛꯄ ꯌꯥꯏ ꯍꯣꯏ
ꯑꯉꯥꯡ ꯑꯣꯏꯅ ꯊꯛꯊꯣꯛꯈ꯭ꯔꯁꯤꯗꯇꯥꯛ ꯌꯥꯥꯗ꯭ꯔꯕꯗꯨ ꯌꯦꯟꯁꯥꯡꯗꯨ ꯆꯥꯛꯁꯨ ꯌꯥꯝ ꯂꯩꯈ꯭ꯔꯦꯕ
ꯎꯝ ꯑꯉꯥꯡꯗꯣꯏ ꯌꯥꯝ ꯁꯝꯅ ꯉꯁꯤꯁꯦ ꯑꯉꯥꯡ ꯑꯃꯅ ꯀꯩꯅꯣꯗ ꯍꯣꯇ ꯍꯣꯇꯦꯜꯗ ꯆꯥꯛ ꯆꯥꯁꯦ ꯍꯥꯏꯥꯟꯅꯀꯣ ꯑꯩꯒ ꯆꯠꯃꯤꯟꯅꯕ ꯏꯁꯇꯥꯐ ꯑꯉꯥꯡ ꯑꯃꯗꯨꯅ ꯆꯔꯦ ꯑꯗꯨꯒ ꯄꯥꯟ ꯅꯩꯊꯔꯦ
ꯀꯩꯅꯣ ꯅꯩꯕ ꯍꯥꯏꯕꯁꯤꯕꯣ
ꯅꯩꯕ ꯍꯥꯏꯁꯦ ꯑꯗꯨꯝ ꯆꯥꯊꯔꯦ ꯍꯥꯏꯕꯅꯦ ꯐꯖꯅ ꯑꯗꯨꯒ ꯑꯩꯈꯣꯏ ꯆꯥꯃꯤꯟꯅꯕ ꯃꯇꯝꯗ ꯕꯤꯍꯥꯔꯤ ꯅꯨꯄꯤꯌꯥ ꯑꯃ ꯀꯣ ꯕꯤꯍꯥꯔꯤ ꯃꯥꯜꯂꯦ ꯇꯝꯃꯤ ꯕꯤꯍꯥꯔꯥ ꯃꯥꯜꯂꯦ ꯃꯥꯗꯣ ꯑꯩꯈꯣꯏ ꯃꯃꯥꯡꯗ ꯕꯤꯌꯔ ꯊꯛꯄꯀꯣ
ꯎꯝ
ꯃꯥ ꯍꯥꯟꯅꯁꯨ ꯊꯛꯑꯒ ꯂꯥꯛꯄ ꯑꯣꯏꯔꯝꯕꯅꯤꯗ ꯐꯥꯎꯒ ꯄꯩꯁꯥ ꯄꯤꯔꯝꯗꯕꯤꯗ ꯃꯥꯗꯣ ꯆꯠꯈ꯭ꯔꯕ ꯈꯪꯗ꯭ꯔꯦ
ꯎꯝ
ꯆꯥꯟꯅꯔꯒ ꯀꯎꯅꯤꯅꯦ ꯃꯄꯨꯗꯨꯅ
ꯀꯥꯎꯕ ꯍꯩꯔꯣ ꯅꯠꯇ꯭ꯔꯒ
ꯉꯅꯥꯎꯕꯒꯤ ꯉꯅꯥꯎꯕꯒꯤ
ꯎꯝ ꯎꯝ
ꯑꯗꯨꯒꯗ